ꯍꯂꯣ ꯑꯣ ꯐꯩꯅꯦ ꯑꯩꯗꯤ ꯌꯥꯗ ꯋꯥ
ꯑꯩꯒꯤꯗꯤꯔꯥꯖꯅꯦ ꯃꯈꯥꯗ ꯂꯩꯌꯦ
ꯑꯗꯣ ꯍꯣꯁꯄꯤꯇꯥꯜ ꯆꯠꯀꯦ ꯍꯥꯏꯕ꯭ꯔꯣ
ꯆꯠꯂꯅꯤ ꯍꯡ ꯍꯧꯖꯤꯛ ꯉꯥꯏꯍꯥꯛ ꯂꯩꯔꯗꯤ ꯏꯌꯥꯕꯥ ꯂꯥꯛꯑꯅꯤ ꯑꯗꯨꯒ ꯆꯠꯂꯅꯤ
ꯅꯪꯒꯤ ꯇꯔꯟ ꯑꯣꯏꯔꯦ ꯍꯥꯏꯕꯨꯔꯣ ꯉꯁꯦ
ꯑꯩꯒꯤ ꯇꯟ ꯑꯣꯏꯔꯦ ꯎꯄꯥꯏ ꯂꯩꯇꯦ ꯅꯪ ꯆꯠꯀꯦꯔꯣ ꯑꯩ ꯃꯨ
ꯎ ꯀꯗꯥ ꯍꯥꯏꯗꯒꯤ ꯌꯧꯁꯃꯤ ꯇꯥꯎꯣ ꯍꯣꯁꯄꯤꯇꯥꯜꯗꯤ ꯑꯩ ꯑꯣꯏ ꯅꯅꯥꯔꯅꯦ
ꯅꯨꯃꯤꯠ ꯍꯨꯝꯅꯤ ꯈꯤꯇꯪꯅꯤꯍꯦ ꯅꯝꯊꯤꯗꯦ ꯔꯤꯝꯁꯇ ꯔꯤꯝꯁ ꯁ ꯌꯥꯝ ꯆꯥꯎꯈꯠꯂꯦ ꯃꯅꯝ ꯅꯝꯊꯤꯗ꯭ꯔꯦ
ꯑꯦ ꯑꯗꯨ ꯑꯣꯏꯔꯁꯨ ꯍꯣꯁꯄꯤꯇꯥꯜꯒꯤ ꯃꯅꯥꯝꯗ ꯈꯔꯗꯤ ꯂꯩꯕꯅꯦ ꯑꯗꯨꯒꯤ ꯍꯣꯁꯄꯤꯇꯥꯜ ꯍꯥꯏꯔꯗꯤ ꯃꯅꯝ ꯈꯔꯗꯤ ꯂꯩꯕꯅꯤꯕ
ꯂꯩꯠꯇꯦ ꯂꯩ ꯂꯩꯇꯦ ꯂꯩꯇꯦ ꯂꯩꯇꯦ ꯂꯩꯇꯦ ꯍꯥꯟꯅ ꯊꯥꯏꯅꯒꯤ ꯃꯇꯝꯗꯨꯒ ꯍꯧꯖꯤꯛ ꯃꯇꯝ ꯌꯥꯝꯈꯤ
ꯍꯁ ꯍꯅ ꯍꯥꯏ ꯐ ꯑꯗꯨ ꯍꯥꯏ ꯇꯩꯗ ꯍꯣꯁꯄꯤꯇꯥꯜ ꯍꯥꯏꯔꯗꯤ ꯅꯪꯁꯨ ꯈꯪꯉꯤꯅ ꯅꯪꯅ ꯍꯦꯟꯅ ꯈꯪꯅꯔꯝꯒꯅꯦ
ꯅꯠꯇꯦ ꯅꯠꯇꯦ ꯌꯥꯝꯅ ꯆꯥꯎꯈꯠꯂꯦꯕ ꯀꯩꯗꯔꯤꯕꯁꯦ ꯍꯥꯟꯅ ꯃꯃꯥꯡ ꯃꯃꯥꯡꯗ ꯗꯤ ꯌꯥꯝ ꯊꯤꯔꯝꯕꯅꯦꯕꯀꯣ ꯍꯧꯖꯤꯛꯄꯨꯗꯤ ꯄꯨꯔꯥ ꯐꯥꯏꯚ ꯏꯁꯇꯥꯔ ꯂꯦꯚꯦꯜꯗꯅꯤ ꯑꯁꯦꯡꯕꯅꯦ ꯑꯁꯦꯡꯕꯅꯦ ꯌꯥꯝ ꯌꯥꯝ ꯅꯥꯜꯂꯕꯅꯦ ꯍꯟꯗꯛ ꯍꯟꯗꯛꯇꯤ
ꯑꯗꯨ ꯆꯥꯛ ꯇꯣꯛꯑꯒ ꯆꯣꯏꯇꯣꯏꯔꯣ ꯅꯠꯇ꯭ꯔꯒ ꯃꯥꯏ ꯇꯅꯤ
ꯥꯆꯥꯛ ꯔꯤꯝꯁꯇ ꯑꯣꯏꯅ ꯆꯥꯔꯒ ꯆꯥꯛ ꯆꯥꯅꯤꯡꯗꯕ ꯉꯁꯥꯏ ꯑꯌꯨꯛꯀꯤ ꯄꯨꯡ ꯇꯔꯥꯃꯥꯊꯣꯏꯗ ꯆꯥꯛ ꯆꯥꯏ ꯑꯗꯨꯒꯤ ꯆꯥꯅꯤꯡꯗ꯭ꯔꯦ ꯉꯔꯥꯡꯗꯣ ꯑꯩꯈꯣꯏ ꯈꯦꯝꯆꯥꯟ ꯆꯥꯏꯌꯦꯕꯀꯣ
ꯍꯥꯎ ꯔꯝ ꯔꯣꯏ ꯅꯣꯏꯒꯤ ꯊꯣꯡꯕꯒꯤ ꯏꯁꯇ꯭ꯌꯜ ꯗꯣ
ꯊꯣꯡꯕ ꯑꯗꯣ ꯍꯥꯎꯋꯦ ꯊꯣꯡꯕꯗ ꯄꯤꯒꯦ ꯇꯧꯕꯅꯦ ꯉꯔꯥꯡꯗ ꯊꯦꯡꯉꯕ ꯅꯣꯏ ꯆꯥꯛ ꯍꯥꯟꯅ ꯆꯥꯔꯦ ꯍꯥꯏ ꯑꯗꯣ ꯑꯌꯨꯛꯇꯁꯨ ꯌꯥꯝ ꯂꯦꯝꯃꯦꯕꯀꯣ ꯌꯥꯝ ꯂꯦꯝꯃꯦ ꯑꯃꯗꯁꯨ ꯊꯕꯛ ꯆꯠꯈ꯭ꯔꯦ ꯑꯃꯗꯁꯨ ꯂꯩꯇꯦ ꯅꯌꯥꯝꯕꯁꯨ ꯑꯌꯨꯛ ꯉꯟꯇꯥ ꯑꯣꯐꯤꯁ ꯆꯠꯈ꯭ꯔꯦ ꯅꯣꯏꯁꯨ ꯂꯩꯇꯦ ꯑꯩ ꯏꯊꯟꯇ ꯆꯥꯔꯦ ꯑꯗꯨꯒ ꯄꯨꯛꯁꯦ ꯑꯁ
ꯅ ꯍꯧꯒꯠꯄꯒꯤ ꯑꯣꯏꯔꯝꯒꯅꯦ
ꯑꯩ ꯄꯨꯡ ꯍꯧꯒꯠꯄꯗꯣ ꯄꯨꯡ ꯃꯥꯄꯜ ꯍꯦꯜꯂꯦ
ꯎꯝ ꯑꯗꯨꯅ ꯑꯣꯏꯔꯑꯝꯒꯅꯦ
ꯑꯁ ꯔꯤꯝꯁꯇꯒ ꯆꯠꯂꯗꯤ ꯄꯨꯡ ꯃꯔꯤꯗ ꯍꯧꯒꯠꯇꯣꯏꯅꯦ ꯀꯥꯏꯗꯩꯅꯣ
ꯗꯤ ꯍꯧꯖꯤꯛ ꯑ ꯅꯠꯇꯦ ꯌꯥꯔꯦ ꯍꯥꯏ꯭ꯗꯔꯁꯨ
ꯍꯧꯖꯤꯛ ꯂꯥꯛꯑꯅꯤ ꯑꯗꯨꯒ
ꯑꯝꯕ ꯂꯥꯛꯑꯗꯤ ꯃꯥ
ꯆꯥꯛ ꯊꯣꯡꯉꯦ ꯉꯁꯥꯏꯅ ꯆꯥꯛ ꯊꯣꯡꯕ ꯕ ꯂꯣꯏꯔꯦ ꯃꯥ ꯂꯥꯛꯑꯥ ꯇꯤꯐꯤꯟꯗꯣ ꯏꯟꯖꯥꯡꯗꯤ ꯈꯦꯝꯆꯥꯟꯒꯤ ꯈꯦꯝꯆꯥꯟꯗꯤ ꯌꯥꯎꯗ꯭ꯔꯦ ꯑꯗꯨꯒ ꯕ꯭ꯔꯣꯏꯂꯔ ꯏꯆꯝ ꯆꯝꯕ ꯕ꯭ꯔꯣꯏꯂꯔ ꯀꯣ ꯀꯦꯖꯤ ꯇꯪꯈꯥꯏ ꯈꯤꯇꯪ ꯂꯧꯋꯦ ꯑꯗꯨꯗ ꯌꯥꯝ ꯍꯥꯎꯅ ꯊꯣꯡꯕꯤꯈ꯭ꯔꯦ
ꯕꯥꯗꯤ ꯂꯥꯛꯀ ꯔꯗ
ꯃꯥ ꯂꯥꯛꯇꯣꯏꯅꯦ ꯑꯩ ꯃꯍꯨꯠ ꯃꯥ ꯂꯥꯛꯇꯣꯏꯅꯦ ꯑꯩ ꯆꯈ꯭ꯔꯗꯤꯦ ꯅꯃꯦ ꯈꯤꯇꯪ ꯑꯣꯏꯕꯗꯨꯕꯨ
ꯌꯥꯝ ꯀꯥꯡꯅ ꯂꯥꯛꯔꯝꯒꯅꯤꯗꯣ
ꯔꯤꯝꯁꯇ ꯑꯩꯈꯣꯏꯒꯤꯗꯣ ꯑꯩꯈꯣꯏ ꯋꯥꯔꯠꯇꯣ ꯃꯇꯥꯏꯗ ꯂꯩꯕꯅꯤꯅꯀꯣ ꯑꯌꯛꯇꯛꯇ ꯒꯤ ꯅꯨꯡꯁꯥꯁꯦ ꯐꯧꯕꯁꯦ ꯐꯧꯕꯁꯦ ꯇꯥꯗ꯭ꯔꯤꯐꯥꯎ ꯑꯗꯨꯝ ꯐꯧꯗꯣꯏꯅꯦꯕ ꯑꯗꯨꯒꯤ ꯁꯥꯏꯌꯦ
ꯑꯁ ꯉꯁꯤꯁꯨ ꯌꯥꯝ ꯁꯥꯏ
ꯉꯁꯤ ꯒ ꯉꯔꯥꯡꯕꯨꯗꯤ ꯈꯔ ꯐꯩ ꯍꯥꯏ ꯑꯁ ꯉꯔꯥꯡ ꯅꯍꯥꯟꯕꯨꯗꯤ ꯑꯁ ꯃꯩꯅꯤꯍꯦ ꯃꯅꯨꯡꯗ ꯂꯩꯗꯦ ꯃꯄꯥꯟꯗ ꯂꯩ ꯃꯈꯥꯗꯗꯤ ꯈꯔ ꯏꯪꯉꯦ ꯋꯥꯠꯇ ꯃꯈꯥꯗꯅ ꯀꯥꯡ ꯈꯔ ꯌꯥꯝꯕ ꯃꯊꯛꯇꯅ ꯀꯥꯡ ꯂꯩꯇꯕ ꯁꯥꯕ
ꯑꯗ ꯃꯊꯛꯇ ꯇꯨꯝꯕ ꯌꯥꯗꯕ꯭ꯔꯥ ꯅꯨꯡꯗꯥꯡꯗꯤ
ꯃꯊꯛꯇ ꯃꯥꯒꯤ ꯋꯥꯔꯗꯠꯇ ꯇꯨꯝꯗꯣꯏꯅꯦ ꯃꯁꯥꯒꯤ ꯋꯥꯔꯗ ꯋꯥꯔꯠꯇ ꯑꯩꯗꯤ ꯃꯄꯥꯟꯗ ꯑꯣꯏꯅ ꯇꯨꯝꯕ ꯃꯄꯥꯟꯗꯤ ꯑꯗꯨꯝ ꯏꯪꯉꯤꯅ
ꯑꯗꯣ ꯉꯁꯤ ꯆꯠꯂꯗꯤ ꯒꯨꯗ ꯅꯥꯏꯠꯇꯗ ꯔꯦꯗꯤ ꯇꯧꯔꯒ ꯆꯠꯂꯣꯅꯦ
ꯒꯨꯠꯅꯥꯏꯏꯤ ꯂꯩꯌꯦ ꯀꯥꯡꯈꯟ ꯊꯥꯔꯤꯅꯦ ꯃꯄꯥꯟꯗ ꯑꯩꯈꯣꯏ ꯃꯤ ꯋꯥꯔꯗꯠꯀꯤ ꯂꯩꯃꯤꯟꯅꯕ ꯃꯤ ꯈꯔꯒ ꯇꯨꯝꯃꯤꯟꯅꯔ ꯅꯨꯡꯉꯥꯏꯇꯦꯗ ꯑꯌꯨꯛ ꯉꯟꯇꯥ ꯍꯧꯒꯠꯕꯗꯨꯅꯤ ꯇꯜꯂꯤꯦꯁꯦ
ꯃꯣꯏꯅ ꯑꯗꯨ ꯂꯥꯛꯑꯒ ꯍꯧꯒꯠꯄ꯭ꯔꯗꯣ
ꯑꯩꯈꯣꯏ ꯑꯁ ꯀꯥꯗꯒꯤ ꯏꯀꯥꯏ ꯄꯨꯡ ꯃꯉꯥ ꯇꯔꯨꯛ ꯃꯉꯥ ꯇꯔꯨꯛ ꯇꯔꯦꯠ ꯇꯨꯝꯕꯗꯣ ꯃꯤ ꯂꯣꯏ ꯍꯧꯒꯠꯅꯔꯦꯗꯅ ꯑꯗ ꯁꯃꯥꯏꯅ ꯏꯊꯟꯗ ꯇꯨꯝꯗꯣꯏꯅ
ꯎꯍꯨꯝꯎꯍꯨꯝ ꯎꯝ
ꯍꯝ
ꯀꯌꯥꯝ ꯀꯨꯏꯅ ꯆꯠꯀꯦ ꯍꯥꯏꯕ ꯅꯨꯃꯤꯠ ꯀꯌꯥꯗ ꯆꯠꯀꯦ ꯍꯥꯏꯕ
ꯈꯪꯗꯦ ꯅꯨꯃꯤꯠ ꯑꯍꯨꯝ ꯃꯔꯤ ꯋꯥꯔꯒ ꯑꯃꯨꯛ ꯍꯜꯂꯛꯇꯣꯏꯅꯤ ꯅꯨꯡꯉꯥꯏꯔꯒ ꯑꯗꯨꯝ ꯅꯣꯏꯗꯤ ꯆꯥꯛ ꯊꯣꯡꯉꯕꯣ
ꯆꯥꯛꯇꯤ ꯊꯣꯡꯗ꯭ꯔꯦ ꯊꯣꯡꯈ꯭ꯔꯦ ꯍꯣꯏ ꯑꯗꯣ ꯏꯟꯁꯥꯡ ꯊꯣꯡꯗ꯭ꯔꯦ ꯀꯔꯤ ꯏꯟꯁꯥꯡ ꯊꯣꯡꯁꯤ ꯍꯥꯏ ꯍꯥꯏꯅ ꯈꯔꯒ ꯂꯩꯕꯅꯤ ꯊꯅꯤꯡꯁꯨꯏ ꯌꯥꯔꯛꯇꯔꯦꯗ
ꯍꯥꯎ ꯍꯥꯎ ꯄꯊ ꯉ
ꯑꯍꯥꯎ ꯑꯍꯥꯎꯋꯥ ꯁꯥꯔꯣꯏ ꯄꯩꯁꯥ ꯂꯩꯇꯕꯒꯤ
ꯑꯥꯎ ꯍꯥꯎ ꯐꯒ
ꯉꯔꯥꯡ ꯈꯛꯇ ꯉꯔꯥꯡ
ꯅꯣꯏ ꯇꯂꯣꯕꯤ ꯌꯥꯝ ꯆꯥꯎꯅ ꯆꯥꯔꯒ ꯀꯔꯤꯅ
ꯆꯂꯣ ꯆꯥꯗ꯭ꯔꯦ ꯊꯕꯛ ꯆꯠꯇ꯭ꯔꯦꯁꯨꯣ
ꯀꯔꯤꯒꯤ
ꯆꯠꯅꯤꯗ꯭ꯔꯦ
ꯑꯃꯗꯨꯁꯨ ꯊꯕꯛ ꯇꯧꯋꯦ ꯍꯥꯏꯔꯣ ꯅꯪ ꯂꯩꯃꯤꯟꯅꯕꯗꯣ
ꯑ ꯍꯣꯏ
ꯍꯣꯏ ꯑꯗꯨꯒ ꯉꯔꯥꯡ ꯏꯟꯇꯔꯚꯤꯌꯨ ꯀꯥꯏꯗ
ꯉꯔꯥꯡ ꯏꯟꯇꯔꯚꯤꯌꯨꯁꯦ ꯎꯝ ꯑꯩ ꯆꯠꯄꯗꯣ ꯑꯁꯤ
ꯎꯔꯤꯄꯣꯛꯇꯥ
ꯑ ꯎꯔꯤꯄꯣꯛꯇ
ꯀꯩ ꯊꯕꯛꯅꯣ ꯑꯗꯨꯅ
ꯍꯦꯜꯠ ꯀꯌꯔ ꯒꯤꯅꯤꯗ ꯑꯁ ꯃꯤ ꯈꯨꯌꯥꯝꯁꯤꯗꯣ ꯋꯥꯕꯅꯦꯕ ꯂꯥꯛꯑꯒ ꯃꯤ ꯑꯩꯈꯣꯏꯗꯤ
ꯍꯦꯜꯊ ꯀꯦꯌꯔ ꯍꯥꯏꯁꯦ ꯍꯣꯁꯄꯤꯇꯥꯜ ꯔꯕ
ꯑ ꯍꯁꯄꯤꯇꯥꯜ ꯃꯤ ꯅꯠꯇꯦ ꯑꯗꯨ ꯑꯣꯏꯔꯁꯨ ꯑꯗꯨꯝ ꯍꯦꯜꯊ ꯀꯦꯌꯔ ꯍꯥꯏꯔꯒ ꯕꯤꯜꯗꯤꯡ ꯑꯃꯗꯤ ꯑꯣꯏꯔꯦ ꯁꯣꯔꯣꯛ
ꯀꯩ ꯀꯩ ꯀꯔꯤ ꯄꯣꯁꯇꯅꯕꯣ ꯊꯥꯖꯤꯟꯅꯩ
ꯑꯩ ꯅꯗꯤ ꯔꯤꯁꯤꯁꯦꯅꯤꯁꯁꯤꯁ ꯄꯣꯁꯇ ꯊꯥꯈꯤꯕꯅꯦ
ꯌꯥꯝ ꯅꯩꯕ ꯊꯕꯛ ꯉꯥꯛꯇꯅꯤ ꯅꯣꯏꯅ ꯇꯧꯔꯤꯁꯦ
ꯑꯁ ꯈꯪꯗꯦ ꯑꯗꯣ ꯑꯗꯣ ꯉꯔꯥꯡꯗ ꯏꯟꯇꯔꯚꯤꯌꯨꯗꯤ ꯂꯥꯛꯑꯒ ꯎ ꯀꯩ ꯍꯥꯏꯗꯣꯏꯅꯣ ꯑꯩꯈꯣꯏꯅ ꯈꯟꯕꯗꯤ ꯃꯤ ꯌꯥꯝꯔꯣꯏ ꯍꯥꯏꯔꯤꯁꯦ ꯑꯗꯣ ꯃꯤ ꯌꯥꯝꯔꯣꯏ ꯑꯗꯨꯝ ꯈꯟꯕꯅꯦꯕꯕꯥ ꯑꯗꯨꯗꯣ ꯂꯥꯛꯑꯒ ꯐꯣꯔꯝ ꯁꯃꯤꯠ ꯇꯧꯕ ꯃꯇꯨꯡꯗꯗꯤ ꯎꯁ ꯃꯤ ꯈꯨꯌꯥꯝꯗ ꯂꯦꯞ ꯂꯦꯞꯔꯒ ꯏꯁꯇꯤꯌꯥꯔ ꯀꯦꯁꯇ ꯂꯣꯏꯅ ꯂꯦꯞꯔꯒ
ꯎꯝ ꯃꯤ ꯃꯤ ꯃꯤ
ꯉꯣꯏꯔ ꯑꯁ
ꯃꯤ ꯀꯌꯥ ꯃꯤ ꯀꯌꯥ ꯂꯧꯗꯣꯏꯅꯣ ꯃꯣꯏꯅ
ꯃꯣꯏꯗꯣ ꯄꯣꯁꯁꯦ ꯌꯥꯝꯃꯦꯕ ꯅꯧꯅ ꯍꯥꯡꯅꯤꯡꯉꯥꯏꯅꯤꯅ ꯑꯗꯨꯒꯤ ꯎ ꯃꯤꯁꯦ ꯊꯥꯔ ꯇꯥꯔꯇꯤ ꯐꯣꯔꯒꯨꯝꯕꯗꯤ ꯂꯧꯅꯤꯡꯉꯥꯏ ꯃꯥꯜꯂꯦ ꯍꯥꯏꯕꯗꯤ ꯄꯣꯁ ꯇꯣꯉꯥꯟ ꯇꯣꯉꯥꯟꯅꯀꯣ
ꯎꯝ ꯑꯩꯁꯨ ꯌꯥꯎꯁꯤꯔ ꯈꯪꯗꯦ
ꯂꯣꯏꯈ꯭ꯔꯦꯅ ꯏꯟꯇꯔꯚꯤꯌꯨꯗꯤ
ꯎꯝ ꯅꯍꯥꯟ ꯅ ꯍꯥꯏꯔꯝꯕ ꯌꯥꯗ꯭ꯔꯣ
ꯏꯁ ꯅꯣꯏ ꯊꯕꯛ ꯇꯧꯅꯤꯡꯉꯥꯏ ꯇꯧꯅꯤꯡꯉꯥꯏ ꯃꯥꯟꯗꯦ ꯑꯗꯨꯒꯤ
ꯇꯧꯗꯣꯏꯅꯤꯅꯦ
ꯈꯪꯗꯦ ꯑꯁ ꯔꯤꯖꯜ ꯔꯤꯖꯜ ꯍꯥꯏꯔꯛ꯫ ꯇ꯭ꯔꯤ ꯑꯗ ꯊꯥꯖꯗꯦꯗ ꯍꯥꯏꯕꯗꯤ ꯃꯣꯏ ꯃꯁꯦꯟ ꯍꯥꯏꯕꯗꯤ ꯈꯪꯅꯕ ꯃꯅꯨꯡꯗ ꯈꯪꯅꯕ ꯂꯩꯅ꯫ ꯀꯅꯦꯛꯁꯟ ꯂꯩꯕ ꯃꯤꯗꯨ ꯂꯧꯔꯝꯒꯅꯤꯗ ꯑꯗꯨꯗꯤ꯫ ꯫ ꯃꯤꯗꯤ ꯌꯥꯝꯅ ꯂꯥꯛ꯫ ꯄ꯫ ꯃꯤꯁꯦ꯫ ꯑꯣ ꯆꯥꯃꯗꯤ ꯑꯣꯏꯔꯝꯒꯅꯤ ꯂꯥꯛꯄꯗꯣ ꯉꯔꯥꯡꯗꯣ꯫ ꯃꯤꯌꯥꯝꯃꯦ ꯆꯥꯃ ꯍꯣꯏ꯫ ꯆꯥꯝꯃꯁꯨ ꯍꯦꯜ ꯂꯝꯒꯅꯤꯗ꯫
ꯌꯥꯝꯃ‌ꯦꯍ‌ꯦ꯫
ꯑꯗꯨꯒꯤ ꯂꯦꯞ ꯂꯦꯞꯃꯒ ꯂꯥꯏꯟꯗ ꯂꯦꯞꯄꯒ ꯃꯤꯡ ꯀꯧꯕꯗꯣ ꯑꯗꯨ ꯉꯥꯏ ꯉꯥꯏꯔꯒ ꯀꯨꯏꯅ ꯂꯦꯞꯄꯒꯗ ꯀꯧꯔꯛꯄ ꯑꯗꯨ ꯑꯩꯗꯤ ꯏꯟꯇꯔꯚꯤꯌꯨ ꯍꯥꯏꯔꯒ ꯀꯣꯏꯁꯟ ꯌꯥꯝ ꯍꯥꯡꯉꯛꯀꯗ꯭ꯔꯥ ꯍꯥꯏꯅ ꯈꯟꯕ ꯑꯗꯨ꯫
ꯆꯪꯔꯒ ꯁꯤꯕꯤ ꯈꯛꯇꯪ ꯌ‌ꯦꯡꯔꯒ꯫
ꯑꯁ ꯇꯣꯛꯁꯨꯕ꯫
ꯄꯩꯁꯥ ꯈꯔ ꯄꯤꯔꯝꯃ ꯌꯥꯗ꯭ꯔꯣ ꯑꯩꯒꯤ꯫ ꯑꯩꯒꯤ ꯊꯕꯛꯇꯣ ꯁꯣꯏꯗꯅꯕ ꯇꯧꯕꯤꯌꯣꯅꯦ ꯆꯥ ꯊꯛꯑꯣ ꯀꯥꯏꯅ꯫ ꯈꯔ꯫ ꯄꯤꯔꯝꯕ ꯌꯥꯥꯗ꯭ꯔꫭ꯫
ꯄꯤꯔꯝꯔꯁꯨ ꯀꯅꯦꯛꯁꯟ ꯂꯩꯕꯁꯤꯡꯦꯡꯅ ꯆꯪꯉ꯭ꯔꯗꯤ ꯑꯩꯒꯤ ꯄꯩꯁꯥꯗꯣ ꯃꯥꯡꯉꯦꯅ꯫
ꯑꯃ ꯑꯃꯗꯨꯅ ꯀꯌꯥ ꯀꯔꯤ ꯊꯕꯛ ꯊꯤꯔꯤꯕ꯫
ꯃꯥꯁꯨ ꯉꯁꯤ ꯊꯕꯛ ꯆꯜꯂꯦ꯫
ꯀꯔꯤ ꯊꯕꯛꯅꯣ꯫
ꯃꯖꯨ꯫
ꯑꯅꯧꯕꯔꯣ꯫ ꯫
ꯑ ꯅꯧꯕꯅ‌ꯦ ꯍꯥ꯫
ꯁ‌ꯦꯁ ꯄꯨꯡ ꯀꯌꯥꯗꯒꯤ ꯀꯌꯥꯐꯥꯎ꯫
ꯃꯥꯒꯤꯗꯤ ꯄꯨꯡ ꯌꯥꯝꯃꯦ ꯑꯗꯨꯒꯤ ꯈꯔꯗꯤ ꯋꯥꯔꯝꯒꯅꯤ꯫
ꯎꯝ꯫ ꯇ‌ꯦ ꯀꯩ ꯊꯕꯛ ꯅꫭꯕ꯫
ꯗꯒꯤ ꯐꯥꯏꯚ ꯊꯥꯔꯇꯤ ꯗꯨꯋꯥꯏꯐꯥꯎ꯫
ꯀꯩꯀꯩ ꯊꯕꯛꯅꯣꯕ꯫
ꯍꯥꯎꯁ ꯀꯤꯞꯄꯤꯡ ꯍꯥꯏꯔꯗꯤ ꯑꯗꯨꯝ ꯍꯥꯎꯁ ꯀꯤꯞꯄꯤꯡꯅꯤꯅ꯫
ꯑ ꯁꯂꯔꯤ ꯕꯨꯗꯤ ꯆꯥꯎꯔꯝꯒꯅꯤ꯫
ꯑ ꯁꯤꯂꯔꯤ ꯃꯁꯤ꯫ ꯈꯔ ꯆꯥꯎꯔꯦ ꯍꯟꯗꯛꯁꯦ꯫
ꯀꯌꯥ ꯀꯌꯥꯅꫭ꯫
ꯍꯥꯏꯕ ꯌꯥꯗ‌ꯦꯍ‌ꯦ꯫
ꯍꯥꯏꯕ ꯌꯥ ꯄꯦꯔꯥꯅꯤꯍꯦ ꯑꯗꯨꯗꯤ
ꯍꯥꯏꯕ ꯌꯥꯗꯦ ꯍꯥꯏꯗ ꯀ ꯌꯥꯗꯦ
ꯅꯨꯄꯤꯈꯣꯏꯗ ꯁꯦꯂꯔꯤ ꯍꯪꯒꯅꯅꯤ ꯍꯥꯏꯕꯗꯤ
ꯑꯗꯨꯅꯦ ꯅꯨꯄꯤ ꯅꯨꯄꯤ ꯍꯣꯏꯒꯜ ꯆꯂꯔꯣ ꯏꯒ ꯆ ꯍꯤ ꯍꯪꯅꯣ ꯍꯥꯏꯕꯗꯨ
ꯄꯨꯟꯁꯤꯟꯕꯅꯤꯅ ꯀꯩꯁꯨ ꯀꯥꯏ ꯕ ꯃꯤ
ꯑ ꯀꯩꯗ ꯐꯗ ꯄ꯭ꯔꯁ ꯁꯅꯥ
ꯇꯔꯥꯏ ꯇꯧꯔꯛ ꯀꯅꯅꯦ ꯀꯔꯤꯅ
ꯃꯤ ꯑꯃꯕꯨ ꯑꯩ ꯀꯩꯅꯣ ꯇꯧꯅꯤꯡꯉꯥꯏ ꯂꯩꯌꯦ
ꯁꯦꯔ ꯇꯨꯔꯥ ꯇ꯭ꯔ ꯀꯩꯅꯣꯅꯦ ꯉꯥꯏꯈꯣꯏ ꯀꯔꯤꯅꯣ
ꯆꯠꯂꯣ ꯅꯪ ꯆꯠꯀꯦ ꯍꯥꯏꯔꯗꯤ
ꯏꯌꯥꯝꯕ ꯂꯥꯛꯇ꯭ꯔꯤꯌꯦ
ꯑꯗꯣ ꯋꯥꯔꯁꯨ ꯆꯂꯣ
ꯊꯝꯅꯤꯡ ꯃ ꯃꯥꯜꯗꯅ ꯊꯝꯃꯣ ꯊꯃꯣ ꯁꯦꯔ ꯑꯟꯔ ꯑꯟꯇꯔ ꯏꯀꯣꯅꯣꯃꯤꯅ ꯁꯦꯂꯔꯤ ꯍꯥꯡꯉꯗꯤ ꯈꯨꯝ ꯌꯥꯕꯅꯤ
ꯀꯣꯟꯅ ꯈꯪꯝꯒꯅꯤ ꯀꯣꯟꯅ ꯈꯪꯒꯅꯦ ꯑꯗꯨꯗꯣ ꯊꯝꯃꯦꯀꯣ
ꯊꯝꯃꯦ ꯊꯝꯃꯦ